ꯀꯩꯗꯧꯔꯤꯒꯦ ꯇꯌꯦ ꯇꯌꯦ
ꯁꯨꯝ ꯂꯩꯔꯝꯕꯅꯦ ꯀꯩꯗꯧꯔꯤꯒꯦ ꯅꯪꯕꯣ
ꯑꯁ ꯅꯨꯃꯤꯗꯥꯡꯒꯤ ꯁꯨꯝ ꯆꯥꯛ ꯆꯥ ꯇꯣꯛꯑꯒ ꯂꯥꯏꯔꯤꯛ ꯍꯥꯏꯐꯦꯠ ꯌꯦꯡꯉꯝꯃꯒ ꯄꯣꯊꯥꯔꯁꯤꯔꯅ ꯇꯧꯔꯝꯕꯅꯤ ꯑꯗꯨꯅ ꯅꯪꯁꯦ ꯅꯤꯡꯁꯤꯡꯉꯛꯄ ꯍꯥꯏꯇꯥꯔꯦ
ꯑꯣ
ꯀꯩ ꯏꯟꯖꯥꯡ ꯆꯥꯔꯒꯦ ꯅꯪꯗꯤ
ꯉꯁꯤꯗꯤ ꯑꯍꯥꯎꯕ ꯑꯃ ꯆꯥꯥꯁꯦꯅ ꯑꯣꯛ ꯊꯣꯡꯉ ꯆꯥꯏꯌꯦ
ꯑꯣ ꯀꯥꯏ ꯗꯒꯤ
ꯂꯩꯔꯨꯕꯅꯦ ꯑꯩꯈꯣꯏꯗꯨꯗꯒꯤ ꯈꯔ ꯆꯠꯂꯒ ꯅꯤꯉꯣꯝꯕꯝ ꯑꯅ ꯑꯃ ꯂꯩꯕꯗꯣ ꯈꯪꯕ꯭ꯔꯥ
ꯍꯥ
ꯑꯗꯨ ꯗꯩ ꯑꯗꯨꯗꯩ ꯂꯩꯔꯨꯕꯅꯦ
ꯑꯁ ꯍꯧꯖꯤꯛꯀꯥꯟꯁꯤꯕꯨ ꯀꯦꯖꯤꯗ ꯀꯌꯥꯃꯨꯛꯀ ꯄꯤꯔꯤꯒꯦ ꯁꯥꯁꯤꯕꯨ
ꯇꯤ ꯁꯨꯃꯥꯏ ꯄꯤꯍꯧ ꯑꯦ
ꯎꯝ
ꯂꯝ ꯑꯃꯒꯥ ꯂꯝ ꯑꯃꯒꯥ ꯃꯅꯥꯕ꯭ꯔꯣ ꯖꯥꯅꯣ ꯍꯧꯖꯤꯛꯀꯥꯟꯁꯤꯕꯨ ꯑꯩꯈꯣꯏꯔꯣꯝꯗꯗꯤ ꯐꯣꯔ ꯐꯤꯐꯇꯤ ꯑꯗꯨꯃꯥꯏꯅ ꯂꯩ ꯑꯇꯩꯗꯗꯤ ꯃꯥꯟꯅꯕ ꯖꯥꯠꯂꯥ
ꯈꯪꯗꯦ ꯑꯗꯩ ꯂꯝ ꯂꯝꯒꯤ ꯃꯈꯥ ꯄꯣꯜꯂꯝꯗꯧ ꯃꯥꯜꯂꯦ
ꯑꯗꯨꯅꯤꯅꯦ ꯍꯧꯖꯤꯛꯀꯥꯟꯁꯦ ꯁꯤꯁꯦ ꯍꯧꯖꯤꯛꯀꯤ ꯑꯩꯈꯣꯏꯒꯤ ꯄꯣꯛꯁꯦ ꯑꯣꯛꯁꯦ ꯀꯩꯅꯣ ꯇꯧꯕ ꯍꯥꯏꯇꯥꯔꯦ ꯑ ꯂꯩꯅꯥ ꯂꯩꯅꯥꯁꯨ ꯂꯥꯛꯑꯦꯅꯁꯨ ꯍꯥꯏ ꯀꯃꯥꯏꯅ ꯇꯧꯕꯖꯥꯠꯅꯣ ꯁꯤꯁꯦ ꯁꯤꯖꯟ ꯆꯍꯤ ꯑꯃꯒꯤ ꯑꯗꯨꯝ ꯃꯥꯁꯦ ꯑꯃꯨꯛꯃꯨꯛꯇꯤ ꯂꯣꯏ ꯅꯥꯕꯖꯥꯠꯅꯤ
ꯎꯝ ꯆꯍꯤ ꯑꯃꯒꯤ ꯑꯃꯨꯃꯨꯛꯇꯤ ꯑꯗꯨꯝ ꯅꯥꯏ ꯑꯗꯣ ꯑꯩꯅ ꯁꯨꯝ ꯇꯥꯕꯗ ꯑꯩꯈꯣꯏꯒꯤ ꯑꯣꯛꯁꯦꯀꯣ ꯅꯥꯕꯁꯦ ꯑꯥ ꯍꯣꯏ ꯂꯥꯏꯅꯥꯕꯨꯗꯤ ꯃꯇꯝ ꯃꯇꯝꯒꯤꯅꯤꯅ ꯑꯗꯨꯝ ꯅꯥ ꯑꯗꯨꯝ ꯅꯥꯏꯌꯦ ꯑꯗꯨꯗꯨꯒ ꯑꯩꯈꯣꯏꯒꯤ ꯐꯖꯅ ꯃꯐꯝꯁꯤ ꯇꯔꯨ - ꯇꯅꯥꯟꯅ ꯐꯖꯅ ꯇꯧꯕꯤ ꯇꯥꯔꯒꯗꯤ ꯈꯔ ꯅꯥꯕꯒꯤ ꯆꯥꯡꯁꯦ ꯈꯤꯇꯪꯗꯤ ꯍꯟꯊꯕ ꯃꯥꯜꯂꯦ ꯑꯗꯨꯗꯨꯒ ꯑꯩꯈꯣꯏꯒꯤ ꯑꯣꯛꯁꯦ ꯅꯥꯔꯦ ꯍꯥꯏꯔꯒ ꯌꯨꯝ-ꯌꯨꯝꯗ ꯑꯩꯈꯣꯏꯒꯤ ꯑꯣꯛ ꯇꯤ ꯌꯥꯝ ꯂꯣꯏꯅꯗꯦꯗꯅꯀꯣ ꯑꯃꯥ ꯑꯃꯃꯝ ꯑꯅꯤ - ꯑꯃꯃꯝ ꯑꯥꯅꯤ ꯂꯣꯏꯅꯕꯅꯤꯗꯅ꯫ ꯀꯣ? ꯑꯗꯣ ꯃꯣꯏꯒꯤ ꯑꯅꯥꯕꯒꯤ ꯃꯅꯥꯛꯇ ꯆꯪꯉꯨꯗꯕ ꯍꯥꯏꯇꯥꯔꯦꯅꯦ ꯑꯩꯈꯣꯏꯅ ꯑꯣꯛ ꯅꯥꯔꯦ ꯀꯥꯏꯅ ꯌꯦꯡꯕ ꯆꯪꯉꯨꯗꯕꯨ ꯈꯣꯠ ꯇꯧꯔ ꯇꯧ ꯇꯥꯔꯒꯗꯤ ꯑꯗꯨꯝ ꯀꯩꯅꯣꯗꯣ ꯑꯣꯛꯀꯤ ꯂꯥꯏꯅꯥꯗꯣ ꯑꯩꯈꯣꯏꯒꯤ ꯌꯨꯝꯗ ꯂꯣꯏꯔꯤꯕ ꯀꯩꯅꯣꯗꯨꯗꯗꯤ ꯂꯧꯅꯗꯦ ꯀꯥꯏꯅ ꯍꯥꯏ ꯑꯩꯈꯣꯏꯒꯤ ꯏꯁꯥꯗ ꯑꯗꯨꯝ ꯄꯥꯛꯑꯒ ꯂꯥꯛꯄꯖꯥꯅꯦ ꯑꯣꯛꯀꯤ ꯂꯥꯏꯅꯥꯁꯦ ꯑꯗꯨꯒ ꯑꯩꯈꯣꯏꯅꯒ ꯑꯣꯛ ꯉꯥꯛꯇꯒ ꯆꯪꯁꯤꯜꯂꯨ ꯇꯥꯔꯒꯗꯤ ꯑꯩꯈꯣꯏꯕꯨꯗꯤ ꯑꯗꯨꯝ ꯀꯛꯄ ꯍꯥꯏꯇꯥꯔꯦ ꯑꯗꯨꯃꯥꯏ ꯁꯨꯝ ꯍꯥꯏꯅꯩ ꯏꯃꯥꯟꯅꯕꯁꯤꯡ ꯑꯣꯛ ꯂꯣꯏꯕꯁꯤꯡꯗꯨꯅ ꯁꯨꯝ ꯍꯥꯏꯕꯗ ꯑꯣꯛ ꯑꯅꯥꯕꯒꯤ ꯃꯅꯥꯛꯇ ꯆꯪꯉꯨꯅꯨ ꯅꯁꯥꯒꯤꯅ ꯌꯨꯝꯗ ꯑꯣꯛ ꯂꯩꯕ ꯇꯥꯔꯒꯗꯤ ꯃꯅ ꯑꯗꯨꯃꯥꯏꯅ ꯁꯨꯝ ꯍꯥꯏꯅꯩꯌꯦ ꯑꯣ ꯈꯪꯗꯦꯀꯣ ꯆꯨꯝꯃꯤꯔꯦ ꯂꯥ ꯂꯩꯔꯒꯥꯏꯗꯨꯗꯤ
ꯑꯗꯨꯣ ꯆꯨꯝꯗꯤ ꯆꯨꯝꯃꯝꯒꯅꯤꯗ ꯆꯨꯝꯃꯝꯒꯅꯤꯗꯤ ꯍꯥꯏꯗꯤ ꯅꯥꯔꯒ ꯂꯩꯇ꯭ꯔꯤꯕꯅꯤꯅ ꯍꯥꯏꯗꯤ ꯃꯉꯣꯟꯗ ꯃꯍꯤꯛ ꯃꯇꯥꯏ ꯑꯃꯗꯤ ꯀꯝꯄꯜꯁꯔꯤ ꯆꯦꯜꯂꯝꯒꯅꯦꯕ ꯑꯗꯣ ꯑꯣ ꯃꯣꯏ ꯍꯧꯖꯤꯛꯀꯥꯟꯁꯤꯕꯨ ꯑꯣꯛꯁꯦ ꯑꯩ ꯌꯦꯂꯣꯏꯗꯕꯅꯤꯅ ꯑꯃꯣꯝ ꯑꯗ ꯈꯪꯗ꯭ꯔꯦꯅꯦ ꯇꯁꯦꯡꯅ ꯀꯥꯟꯗ ꯊꯥꯏꯅꯕꯨꯗꯤ ꯑꯃꯔꯣꯝꯗ ꯂꯣꯏꯔꯝꯃꯤꯗ ꯑꯩꯈꯣꯏꯅ ꯊꯥꯏꯅ ꯂꯣꯏꯕꯗꯤ ꯌꯨꯝꯊꯣꯡ ꯈꯨꯗꯤꯡꯒꯤ ꯆꯒꯨꯝ ꯆꯅꯥꯏ ꯈꯣꯝꯕ ꯑꯗꯒꯤꯗꯤ ꯃꯅꯥ ꯃꯁꯤꯡ ꯇꯧꯋꯦ ꯑꯣ ꯍꯧꯖꯤꯛꯀꯥꯟꯗꯤ ꯀꯃꯥꯏ ꯀꯃꯥꯏꯅ ꯂꯣꯏꯅꯔꯤꯠꯅꯣ ꯎꯁꯤꯀꯣ
ꯍꯧꯖꯤꯛꯀꯥꯟꯁꯤꯗꯤ ꯑꯩꯈꯣꯏꯒꯤ ꯀꯩꯅꯣ ꯇꯧꯋꯦ ꯀꯩꯅꯣ ꯑꯣꯏꯅ ꯃꯆꯤꯟꯖꯥꯛ ꯑꯣꯏꯅ ꯂꯩꯔꯒ ꯇꯧꯕꯤꯁꯨ ꯌꯥꯎꯋꯦ ꯑꯗꯒꯤ ꯑꯩꯈꯣꯏꯒꯤ ꯌꯨꯆꯥꯛ ꯈꯪꯉꯤꯀꯣ ꯃꯥ ꯌꯨ ꯁꯨꯡ ꯒꯤ ꯃꯣꯏꯒꯤ ꯀꯃꯥꯏꯅ ꯍꯥꯏꯗꯣꯏꯅꯣ ꯃꯊꯤ ꯍꯥꯏꯒꯗ꯭ꯔꯥ ꯀꯩ ꯍꯥꯏꯗꯣꯏꯅꯣ ꯑꯗꯨꯗꯣ ꯑꯩꯈꯣꯏꯒꯤ ꯈꯨꯜ ꯊꯪꯅꯕ ꯑꯩꯈꯣꯏ ꯏꯆꯤꯟ ꯏꯅꯥꯎ ꯌꯦꯡꯒꯦ ꯍꯥꯏꯇꯥꯔꯦꯅꯦꯀꯣ ꯆꯤꯡꯒꯤꯦ ꯆꯤꯡꯒꯤꯦ ꯏꯆꯤꯟ ꯏꯅꯥꯎꯁꯤꯡꯗꯒꯤ ꯃꯣꯏꯗꯤ ꯃꯣꯏ ꯇ꯭ꯔꯦꯗꯤꯁꯅꯦꯜꯅꯤꯗꯅ ꯌꯨ ꯁꯨꯡꯕꯁꯦ ꯑꯗꯨꯗꯨꯅ ꯃꯣꯏꯗꯒꯤ ꯑꯩꯈꯣꯏꯅ ꯀꯟꯇꯦꯛ ꯇꯧꯔꯒ ꯑꯗꯨꯃꯥꯏꯅ ꯂꯧꯔꯨꯕ ꯑꯗꯨꯗꯨꯒ ꯑ ꯌ ꯀꯩꯅꯣ ꯇꯧꯕ ꯍꯥꯏꯇꯥꯔꯦ ꯌꯣꯜꯂꯛꯄ ꯍꯥꯏꯇꯥꯔꯦꯅꯦ ꯑꯩꯈꯣꯏꯅ ꯃꯣꯏꯗꯒꯤ ꯑꯃꯨꯛ ꯂꯩꯕ ꯑꯗꯨꯒ ꯁꯨꯃꯥꯏꯅꯁꯨ ꯇꯧꯋꯦ ꯑꯩꯈꯣꯏꯗꯨꯗꯒꯤ ꯀꯩꯅꯣ ꯇꯧꯕ ꯀꯥꯡꯕꯨ ꯍꯥꯏꯇꯥꯔꯦꯅꯦ ꯑꯗꯨꯒꯤ ꯄꯣꯠꯁꯦ ꯄꯨꯟ ꯄꯨꯟ ꯂꯧꯔꯤꯗꯅ ꯑꯗꯨꯏ ꯌꯨꯆꯥꯛꯁꯦ ꯑꯣꯞ ꯂꯣꯏꯔꯤꯕ ꯀꯥꯡꯕꯨꯗꯨꯗ ꯀꯩꯅꯣ ꯇꯣ ꯌꯣꯟꯕ ꯍꯥꯏꯇꯥꯔꯦꯅꯦ ꯑꯃꯨꯛꯀꯣ ꯀꯟꯇꯦꯛ ꯂꯩꯅꯔꯒ ꯁꯝꯅ ꯍꯥꯏꯔꯕꯗ ꯑꯩꯅ ꯀꯩꯅꯣꯁ ꯌꯨꯇꯞꯁꯦ ꯑꯩꯈꯣꯏ ꯁꯤ ꯄꯨꯂꯞ ꯄꯨꯂꯞ ꯂꯧꯔꯨꯔꯅꯤꯗꯅ
ꯎꯝ
ꯑ ꯑ ꯑꯂꯁꯤꯡꯗꯨꯗ ꯇꯧꯋꯦ ꯑꯗꯒꯤ ꯈꯔ ꯁꯪꯉꯛꯄ ꯇꯥꯏꯃꯤꯡꯗ ꯀꯩꯅꯣ ꯆꯠꯂ ꯑ ꯎꯝ ꯑꯗꯨꯗꯤ ꯂꯕꯨꯨ ꯀꯨꯝ ꯑꯗꯨꯗꯒꯤ ꯍꯪꯉꯕ ꯖꯒꯥ ꯍꯥꯏꯇꯥꯔꯦ ꯄꯥꯠꯀꯨꯝꯕ ꯁꯨꯃꯥꯏꯅ ꯆꯠꯂꯒ ꯁꯤꯗꯒꯤ ꯀꯕꯨꯡ ꯅꯥꯄꯤꯒꯨꯝꯕ ꯐꯥꯜꯂꯒ ꯑꯗꯨꯃꯥꯏꯅ ꯄꯤꯖꯩꯩ
ꯊꯥꯏꯅꯒ ꯑꯈꯣꯏꯅ ꯂꯣꯏꯔꯤꯀꯥꯟꯗꯗꯤ ꯑꯈꯣꯏꯅ ꯑꯃꯨꯛ ꯀꯃꯥꯏ ꯂꯣꯏꯔꯝꯒꯦ ꯀꯥꯟꯗ ꯑꯩꯖꯨ ꯍꯥꯟꯅꯗꯤ ꯑꯥ ꯑꯣꯛꯁꯦ ꯑꯃ ꯅꯠꯇ꯭ꯔꯒ ꯑꯅꯤꯗꯤ ꯑꯝ ꯆꯍꯤ ꯃꯉꯥ ꯇꯔꯥꯒꯤ ꯃꯃꯥꯡꯒꯤ ꯋꯥꯔꯤꯅꯤꯗꯥ꯫
ꯑꯣ
ꯀꯃꯥꯏꯅ ꯇꯧꯒꯤ ꯀꯥꯟꯗ ꯑꯥ ꯑꯈꯣꯏꯅ ꯂꯣꯏꯕꯅ ꯑꯃꯨꯛ ꯑꯗꯨꯝꯀꯥꯟꯗꯗꯤ ꯑꯣꯛ ꯃꯆꯥ ꯑꯃꯗ ꯂꯨꯄꯥ ꯂꯤꯁꯤꯡ ꯑꯍꯨꯝ ꯆꯧꯉꯥꯒ ꯄꯤꯌꯦ꯫
ꯑꯣ
ꯑꯗꯨꯒ ꯍꯧꯖꯤꯛ ꯃꯇꯝꯗꯗꯤ ꯂꯨꯄꯥ ꯀꯩꯅꯣꯒ ꯄꯤꯒ꯭ꯔꯦ ꯍꯥꯏꯌꯦ ꯄꯥ ꯂꯤꯁꯤꯡ ꯇꯔꯨꯛ꯫ ꯇꯔꯦꯠꯀꯦ ꯄꯤ ꯍꯥꯏꯌꯦꯀꯣ?
ꯑꯗꯨꯒ ꯀꯩꯅꯣ ꯇꯧꯕ ꯍꯥꯏꯇꯥꯔꯦ ꯑꯈꯣꯏꯅ ꯂꯣꯏꯀꯥꯟꯗꯗꯤ ꯑ ꯂꯥꯕ ꯑꯣꯏꯔꯒꯅ ꯃꯆꯥꯖꯦ ꯄꯤꯛꯏ ꯀꯥꯟꯗ ꯂꯥꯕ ꯃꯆꯥ ꯁꯦꯝꯍꯧꯕꯅ ꯂꯩꯌꯦꯕ ꯍꯥꯏꯗꯤ ꯃꯆꯥ ꯁꯨꯃꯥꯏꯅ ꯆꯠꯅꯩꯌꯦꯕ ꯃꯖꯥ ꯁꯦꯝꯍꯧꯕ ꯑꯅ꯫ ꯃꯁꯥꯁꯦ ꯁꯦꯝꯍꯧꯗꯗꯤ ꯍꯌꯦꯡꯋꯥꯏ ꯀꯩꯅꯣ ꯇꯧꯋꯤ ꯆꯥꯎꯔꯛꯑꯀꯥꯟꯗ ꯆꯥꯕꯗ ꯈꯣꯠꯄꯗ ꯌꯥꯗꯦꯅ ꯇꯧꯋꯦ ꯑꯗꯨꯒ ꯑꯩꯈꯣꯏꯒꯤ ꯌꯨꯝꯗ ꯍꯧꯕ ꯃꯅꯥ ꯃꯁꯤꯡ ꯑꯗꯨꯝꯕꯁꯨ ꯊꯣꯡꯉꯗ ꯄꯤꯖꯕꯁꯨ ꯌꯥꯎꯋꯦ ꯑꯗꯨꯒ ꯀꯩꯅꯣꯁꯦ ꯇꯧꯕ ꯍꯥꯏꯇꯥꯔꯦ ꯑꯩꯈꯣꯏꯒꯤ ꯐꯧ ꯇꯛꯈꯤꯕꯒꯤ ꯑꯩꯈꯣꯏꯒꯤ ꯋꯥꯏꯔꯨꯁꯦ ꯋꯥꯏꯔꯨꯒ ꯆꯦꯡꯒꯣꯛꯀ ꯍꯥꯏꯅꯩꯗꯅ ꯁꯤꯁꯦ ꯂꯧꯔꯒ ꯎꯝ ꯊꯣꯡꯕ ꯑꯗꯨ ꯊꯣꯡꯕꯗꯁꯨ ꯍꯥꯞꯄꯦ ꯑꯗꯒꯤ ꯌꯨꯝꯒꯤ ꯂꯩꯉꯛꯄ ꯆꯒꯨꯝ ꯆꯔꯥꯏꯁꯨ ꯍꯥꯞꯄꯦ ꯁꯨꯃꯥꯏꯅ ꯇꯧꯔꯒ ꯍꯥꯏꯗꯤ ꯍꯧꯗꯣꯛꯏꯈꯤꯕꯒꯤ ꯋꯥꯏꯁꯦ ꯁꯤꯅꯒ ꯀꯥꯡꯃꯩꯒ ꯈꯨꯣꯕꯤꯔꯒ ꯑꯗꯨꯝ ꯂꯩꯕ ꯌꯥꯎꯋꯦꯕ ꯑꯗꯨꯃꯥꯏꯅ ꯇꯧꯔꯛꯑꯒ ꯂꯣꯏꯔꯛꯑꯦ ꯍꯥꯏꯗꯤ ꯑꯣꯛꯁꯦ
ꯑꯣ
ꯃꯈꯟ ꯃꯈꯟꯅꯤꯅꯦ ꯂꯣꯏꯅꯔꯤꯁꯦ ꯑꯗꯨꯗꯤ
ꯃꯥꯅꯦ ꯊꯣꯡꯕꯗꯤ ꯀꯅꯥꯅ ꯊꯣꯡꯒꯦ ꯅꯣꯒꯤꯗꯨꯕꯣ
ꯑꯩꯅ ꯑꯗꯨꯝ ꯇꯧꯔꯦ ꯅꯨꯁꯤꯗꯤ ꯃꯍꯥꯎ ꯑꯃꯩ ꯃꯍꯥꯎ ꯑꯃ ꯌꯦꯡꯒꯦꯅ ꯑꯣꯛꯁꯦ ꯈꯨꯊꯣꯡ ꯈꯨꯊꯣꯡ ꯃꯌꯥꯝ ꯂꯩꯗꯅꯀꯣ
ꯎꯝ
ꯑꯩꯈꯣꯏꯒꯤ ꯑꯩꯅ ꯉꯁꯤ ꯊꯣꯡꯉꯤꯁꯤꯗꯤ ꯀꯩꯅꯣ ꯑꯣꯏꯅ ꯑ ꯊꯥꯎ ꯉꯧꯕꯤ ꯑꯣꯏꯅ ꯊꯣꯡꯉꯦ ꯑꯗꯣ ꯑꯩꯈꯣꯏ ꯏꯃꯥꯟꯅꯕꯁꯤꯡꯅ ꯊꯣꯡꯅꯕꯗꯤ ꯀꯩꯅꯣꯒ ꯇꯧꯋꯦ ꯁꯥꯁꯦ ꯍꯥꯟꯅ ꯍꯥꯞꯄꯒ ꯀꯩꯅꯣ ꯇꯧꯔꯒ ꯑꯗꯨꯗꯩ ꯐꯖꯅ ꯉꯧꯔꯒ ꯏꯁꯤꯡꯁꯦ ꯏꯁꯤꯡ ꯍꯥꯟꯅ ꯍꯥꯞꯄꯦꯗꯅ ꯑꯗꯨꯒ ꯁꯥꯁꯦ ꯑꯃꯨꯛ ꯍꯥꯞꯄꯅꯤ ꯑꯗꯨꯗꯨꯒ ꯇꯤꯜꯍꯧ ꯆꯅꯝ ꯀꯩꯀꯥ ꯂꯣꯏ ꯊꯥꯗꯕꯤ ꯑꯗꯨꯃꯥꯏꯅ ꯊꯣꯡꯕꯁꯨ ꯌꯥꯎꯋꯦ ꯑꯗꯒꯤ ꯀꯨꯀꯔꯗ ꯏꯁꯝ ꯁꯝꯅ ꯀꯨꯀꯔꯗ ꯀꯥꯝꯃꯒ ꯌꯥꯝ ꯇꯧꯋꯦ ꯑꯩꯈꯣꯏꯅ ꯇꯧꯕꯗ ꯑꯩꯈꯣꯏꯅ ꯇꯣꯏ ꯇꯣꯏꯅ ꯇꯧꯗ ꯍꯥꯏꯇꯥꯔꯦ ꯑꯗꯣ ꯑꯩꯅ ꯁꯨꯝ ꯉꯁꯤꯗꯤ ꯃꯍꯥꯎ ꯃꯍꯥꯎꯁꯦ ꯇꯣꯉꯥꯟ ꯇꯣꯉꯥꯟꯕꯅꯤꯅꯀꯣ ꯀꯣꯛꯇꯤ ꯑꯗꯨꯝ ꯄꯣꯡꯊꯣꯡ ꯊꯣꯡꯕꯗ ꯑꯗꯨꯝ ꯍꯥꯎꯕꯅꯦꯕ ꯑꯗꯨꯗꯨꯅ ꯉꯁꯤꯗꯤ ꯃꯍꯥꯎ ꯑꯃ ꯌꯦꯡꯒ ꯒꯦꯅ ꯑꯩꯅ ꯊꯥꯎ ꯉꯧꯔ ꯊꯣꯡꯕꯅꯦ ꯍꯥꯎꯋꯦ ꯑꯗꯨꯁꯨ ꯑꯗꯨꯝ ꯅꯣꯏꯗꯤ ꯀꯃꯥꯏ ꯀꯃꯥꯏ ꯀꯃꯥꯏ ꯀꯃꯥꯏꯅ ꯊꯣꯡꯉ ꯆꯥꯒꯦ ꯅ ꯏꯗꯤ ꯑꯗꯣ
ꯑꯁ ꯑꯩꯈꯣꯏꯅ ꯑꯩ ꯍꯧꯖꯤꯛꯄꯨꯗꯤ ꯀꯥ ꯍꯦꯟꯅ ꯆꯥꯗ꯭ꯔꯦ ꯆꯥꯗ꯭ꯔꯦ ꯍꯥꯏꯕꯒꯤ ꯃꯔꯝꯗꯤ ꯑꯩꯉꯣꯟꯗ ꯆꯥꯕꯗ ꯈꯤꯇꯪ ꯆꯥꯟꯅꯗꯕ ꯑꯣꯏꯕ ꯍꯥꯏ ꯇꯔꯦꯀꯣ ꯑꯗꯨꯒ ꯊꯥꯏꯅ ꯆꯥꯛ ꯀꯥꯟꯗꯗꯤ ꯀꯃꯥꯏꯅ ꯆꯥꯒꯦ ꯀꯥꯟꯗ ꯑꯩꯈꯣꯏꯅ ꯊꯔꯣꯏ ꯈꯪꯉꯤꯗꯅ
ꯑꯥ ꯈꯉꯦ ꯈꯥꯏ
ꯂꯕꯨꯛ ꯑꯩꯈꯣꯏꯗꯤ ꯊꯧꯔꯛꯁꯦ ꯄꯨꯈ꯭ꯔꯤꯗꯁꯨ ꯆꯥꯏ ꯂꯧꯕꯨꯛꯇꯁꯨ ꯇꯥꯏ ꯇꯨꯔꯦꯜꯗꯁꯨ ꯇꯥꯏꯌꯦꯕꯀꯣ ꯑ ꯑꯣꯛꯁꯤꯦ ꯆꯥꯒꯦ ꯍꯥꯏꯔꯒꯅ ꯑꯩꯈꯣꯏꯅ ꯊꯔꯣꯏꯒ ꯑꯣꯛꯀ ꯊꯣꯡꯉ ꯆꯥꯏ ꯑꯗꯨꯒ ꯊꯔꯣꯏꯁꯦ ꯑꯩꯈꯣꯏꯁꯦ ꯑꯌꯥꯝꯕ ꯃꯇꯝꯗ ꯑꯩꯈꯣꯏꯒꯤ ꯇꯨꯔꯦꯟꯗꯁꯨ ꯑ ꯑꯌꯥꯝꯕ ꯃꯇꯝꯗ ꯄꯨꯈꯔꯤꯗꯕꯗꯤ ꯑꯗꯨꯝ ꯇꯥꯏꯀꯣ ꯄꯨꯈꯔꯤꯗꯕ ꯑꯗꯨꯝ ꯏꯁꯣꯏ ꯁꯣꯏꯗꯕꯤ ꯂꯩꯔꯦ ꯑꯗꯨꯒ ꯑꯩꯈꯣꯏꯒꯤ ꯂꯧꯁꯤꯡ ꯎꯅꯔꯛꯄꯒꯤ ꯅꯣꯡꯒ ꯇꯥꯕ ꯃꯇꯝꯁꯦ
ꯑꯝ
ꯊꯔꯣꯏꯁꯦ ꯁꯨꯃꯥꯏꯅ ꯍꯥꯏꯅꯩꯕ ꯊꯥ ꯇꯔꯨꯛ ꯎ ꯂꯩꯕꯥꯛ ꯃꯅꯨꯡꯗ ꯂꯩꯕ ꯉꯝꯃꯦꯒ ꯍꯥꯏꯅꯩꯕ
ꯑꯣ
ꯑꯗꯨꯃꯥꯏꯅ ꯂꯩꯕꯥꯛ ꯃꯅꯨꯡꯗ ꯊꯥ ꯇꯔꯨꯛ ꯂꯩꯔꯨꯔꯒ ꯍꯥꯏꯗꯤ ꯀꯨꯝ ꯑꯃꯒꯤ ꯀꯥꯂꯦꯟ ꯊꯥꯒꯤ ꯅꯣꯡꯖꯨ ꯂꯧꯎ ꯁꯤꯡꯎ ꯇꯧꯔꯝꯗꯥꯏꯒꯤ ꯅꯣꯡ ꯇꯥꯕꯁꯦ
ꯑꯥ
ꯁꯤꯗ ꯀꯩꯅꯣ ꯊꯣꯛꯂꯛꯄ ꯍꯥꯏꯇꯥꯔꯦ ꯐꯔꯣꯏꯁꯦ ꯅꯣꯡ ꯇꯥꯔꯝꯅꯤꯅ ꯏꯁꯤꯡ ꯃꯊꯛꯇ ꯂꯣꯏꯅ ꯊꯣꯛꯂꯛꯄꯗꯣ
ꯑꯣ
ꯑ ꯑꯗꯨꯝꯕꯗꯨꯗꯒꯤ ꯑꯩꯈꯣꯏ ꯏꯃꯥꯅꯁꯨ ꯈꯣꯜꯂꯤ ꯑꯩꯈꯣꯏ ꯏꯅꯥꯎꯄꯥꯋꯥꯅꯁꯨ ꯈꯣꯜꯂꯤ ꯑꯩꯈꯣꯏꯀꯅꯁꯨ ꯈꯨꯜꯂꯤ ꯑꯩꯈꯣꯏ ꯗꯥ ꯍꯣꯏꯁꯨ ꯈꯨꯟꯕ ꯌꯥꯎꯏꯕꯥ ꯑꯗꯨꯝꯕ ꯑꯗꯨꯣ ꯐꯖꯅ ꯈꯨꯜꯂꯒ ꯊꯔꯣꯏꯁꯦ ꯍꯥꯟꯅ ꯐꯖꯅ ꯆꯥꯝꯊꯣꯛꯑꯦꯗꯅ ꯍꯥꯏꯗꯤ ꯃꯥꯒꯤ ꯂꯧꯕꯨꯛꯇ ꯇꯥꯔꯝꯕ ꯀꯩꯅꯣ ꯇꯧꯕꯁꯦ ꯐꯠꯇꯕꯁꯤꯡꯁꯦ
ꯑꯥ
ꯑꯩꯅ ꯂꯧꯊꯣꯛꯑ ꯃꯇꯨꯡꯗ ꯍꯥꯏꯗꯤ ꯃꯃꯥꯏ ꯀꯌꯥ ꯀꯛꯊꯠꯂꯒ ꯊꯨꯝꯒ ꯑꯩꯈꯣꯏꯒꯤ ꯆꯦꯡꯍꯤ ꯅꯠꯇ꯭ꯔꯒ ꯃꯅꯥ ꯃꯁꯤꯡ ꯁꯨꯝ ꯍꯥꯏꯗꯤ ꯃꯣꯏꯗ ꯊꯔꯣꯏꯒꯤ ꯃꯆꯥꯁꯤ ꯃꯕꯨꯛꯇ ꯌꯥꯎꯋꯦꯕ
ꯑꯥ ꯑꯥ
ꯁꯤꯁꯦ ꯑꯣꯠꯊꯣꯛꯅꯕ ꯀꯥꯟꯗ ꯑꯃꯥꯏ ꯍꯥꯞꯄꯒ ꯅꯣꯡꯃꯗꯤ ꯊꯝꯗꯕ ꯌꯥꯗꯦꯀꯣ
ꯑꯣ
ꯊꯝꯃꯒ ꯑꯣꯠꯊꯣꯛꯍꯜꯂꯒ ꯐꯖꯅ ꯑꯗꯨꯝ ꯆꯥꯕꯗ ꯑꯗꯨꯝ ꯍꯥꯎꯋꯦ ꯊꯧꯔꯛꯏꯁꯦ
ꯑꯣ ꯀꯩꯅꯣꯒ ꯑꯩꯈꯣꯏ ꯑꯩꯈꯣꯏ ꯏꯕꯣꯛ ꯍꯣꯏꯅ ꯍꯥꯏꯇꯥꯔꯦꯅꯦꯀꯣ ꯁꯨꯝ ꯇꯧꯅꯕꯗ ꯆꯦꯡꯒ ꯍꯥꯞꯅꯩꯅꯤ
ꯑ ꯆꯦꯡꯁꯦ ꯆꯦꯡꯒꯤ ꯃꯍꯤ ꯍꯥꯞꯄꯁꯨ ꯌꯥꯏꯔꯦ ꯆꯦꯡ ꯊꯥꯔꯁꯨ ꯍꯥꯏꯗꯤ ꯃꯥꯒꯤ ꯎ ꯃꯆꯥꯗꯣ ꯑꯣꯊꯣꯛꯄꯒꯤ ꯆꯥꯡꯁꯦ
ꯑꯥ
ꯍꯥꯏꯗꯤ ꯃꯆꯥꯗꯣ ꯃꯕꯨꯡ ꯑꯃ ꯌꯥꯎꯕ ꯃꯆꯥꯗꯣ ꯆꯥꯔꯗꯤ ꯀꯦꯡꯉꯦꯕ ꯊꯧꯔꯛꯁꯦ ꯆꯥꯛ
ꯑꯥ ꯑꯥ ꯑꯥ ꯅꯨꯡꯉꯥꯏꯇꯦꯅꯦ ꯅꯨꯡꯉꯥꯏꯇꯦꯅꯦ
ꯁꯨꯃꯥꯏꯅ ꯇꯧꯋꯦ ꯅꯪ ꯑꯃꯨꯛ ꯀꯩꯗꯧꯔꯝꯃꯤꯅꯣ
ꯁꯨꯝ ꯂꯩꯔꯝꯕꯅꯤꯗ ꯇꯨꯝꯃꯗꯕꯅꯤ ꯄꯨꯡꯁꯨ ꯊꯦꯡꯖꯤꯜꯂꯛꯑꯦ ꯁꯨꯝ ꯉꯥꯏꯍꯥꯛ ꯐꯣꯟ ꯌꯦꯡꯉꯝꯕꯅꯦ
ꯍꯣꯏ ꯍꯣꯏ ꯑꯗꯨꯗꯤ ꯐꯖꯅ ꯄꯣꯊꯥꯔꯛꯣꯀꯣ ꯑꯗꯨꯗꯤ
ꯍꯣꯏ ꯍꯣꯏ ꯍꯣꯏ
ꯍꯣꯏ ꯍꯣꯏ ꯑꯗꯨꯝ ꯊꯝꯃꯣ ꯊꯝ
ꯊꯝꯃꯣ ꯊꯝꯃꯣ